ꯑꯣ
ꯇꯥꯔꯦ ꯏꯃꯥ ꯍꯣꯏꯗꯤ
ꯎꯝ ꯆꯥꯔꯦ ꯆꯥꯔꯦ ꯑꯉꯥꯡꯈꯩꯗꯤ ꯁ꯭ꯀꯨꯜ ꯆꯠꯅꯈ꯭ꯔꯕꯣ
ꯀꯩ ꯍꯥꯏꯅꯣ
ꯑꯉꯥꯡ ꯈꯩꯗꯤ ꯁ꯭ꯀꯨꯜ ꯁꯨꯇꯤ ꯊꯥꯔꯛ ꯑꯕ꯭ꯔꯕ
ꯑꯥ ꯊꯥꯔꯛꯑꯦ ꯍꯜꯂꯛꯑꯦ ꯆꯥꯛ ꯄꯤꯖꯒ꯭ꯔꯦ
ꯑꯉꯥꯡ ꯑꯍꯟꯗꯤ ꯀ꯭ꯂꯥꯁ ꯀꯌꯥ ꯀꯥꯔꯕ
ꯑꯉꯥꯡ ꯑꯍꯟꯅ ꯀ꯭ꯂꯥꯁ ꯀꯦ ꯖꯤ ꯀꯥꯔꯤꯌꯦ ꯑꯇꯣꯝꯕꯤꯗꯤ ꯁ꯭ꯀꯨꯜ ꯆꯠꯇ꯭ꯔꯤ ꯃꯊꯪ ꯆꯍꯤꯗꯩ ꯒꯤ ꯆꯠꯂꯅꯤ
ꯑꯇꯣꯝꯕꯤꯗꯨꯗꯤ ꯀꯥꯗ꯭ꯔꯤꯕ
ꯍꯥꯥ
ꯑꯇꯣꯝꯕꯤꯗꯨꯗꯤ ꯀꯥꯗ꯭ꯔꯤꯕꯣ
ꯑꯇꯣꯝꯕꯤꯗꯤ ꯀꯥꯗ꯭ꯔꯤ ꯑꯇꯣꯝꯕꯤꯗꯤ ꯃꯊꯪꯗꯒꯤ ꯊꯥꯔꯒꯦ ꯇꯧꯕ ꯍꯟꯗꯛ ꯊꯥꯍꯧꯗ꯭ꯔꯦꯕ
ꯑꯉꯥꯡꯁꯤꯡꯗꯤ ꯀꯩꯀꯩ ꯍꯣꯠꯅꯔꯤꯕ ꯅꯪꯅ ꯀꯩ ꯍꯣꯠꯅꯔꯤꯕ ꯑꯉꯥꯡꯁꯤꯡꯅ ꯏꯕꯨꯡꯉꯣ ꯍꯣꯏꯅ ꯀꯩ ꯍꯣꯠꯅꯔꯤꯕ
ꯑꯩꯗꯤ ꯐꯤ ꯁꯥꯔꯤꯌꯦ
ꯃꯄꯥ ꯍꯣꯏꯅ ꯀꯔꯤ ꯆꯠꯂꯤꯕ
ꯀꯩ ꯍꯥꯏꯕꯅꯣ ꯈꯤꯇꯪ ꯀꯟꯅ ꯍꯥꯏꯔꯛꯑꯣ ꯏꯃꯥ ꯇꯥꯕ꯭ꯔꯣ ꯏꯃꯥ
ꯍꯣ ꯇꯥꯏꯌꯦ
ꯑꯣ ꯈꯤꯇꯪ ꯀꯟꯅ ꯍꯥꯏꯔꯛꯑꯣꯕ ꯇꯥꯗꯦꯕ
ꯎꯝ
ꯀꯩꯗꯧꯔꯝꯃꯤꯅꯣ
ꯍꯥꯏꯔꯤꯁꯨ ꯃꯣꯔꯣꯛ ꯑꯀꯪꯕꯁꯤꯡꯁꯦ ꯅꯣꯡꯃꯪꯕꯁꯤꯗ ꯃꯩꯗ ꯍꯥꯞꯀꯦꯅ ꯈꯟꯗꯣꯛ ꯈꯟꯖꯤꯟ ꯁꯨꯝ ꯇꯧꯔꯝꯃꯤ
ꯑꯣ ꯍꯟꯗꯛ ꯃꯣꯔꯣꯛ ꯀꯌꯥꯝ ꯌꯣꯜꯍꯧꯔꯕ
ꯑꯀꯪꯕ ꯈꯔ ꯂꯣꯛꯑꯦ ꯑꯗꯒꯤ ꯍꯋꯥꯏ ꯁꯤꯡ ꯂꯧꯁꯟꯕꯁꯤꯡ ꯑꯇꯦꯛꯄ ꯑꯣꯏꯅ ꯑꯌꯥꯝꯕ ꯌꯣꯜꯂꯤꯗ ꯍꯧꯖꯤꯛꯄꯨꯗꯤ ꯍꯥꯟꯅꯗꯤ ꯌꯥꯝ ꯍꯣꯡꯉꯝꯃꯦ ꯀꯦꯖꯤꯗ ꯀꯨꯟꯊ꯭ꯔꯥꯒꯗꯪ ꯄꯤꯔꯝꯃꯦ ꯍꯧꯖꯤꯛꯇꯤ ꯅꯤꯐꯨ ꯌꯧꯔꯦ
ꯀꯦꯖꯤ ꯀꯌꯥꯃꯨꯛꯛꯇꯤ ꯌꯣꯟꯈ꯭ꯔꯕ ꯄꯩꯁꯥ ꯀꯌꯥꯝ ꯐꯪꯍꯧꯔꯕ
ꯑꯗꯨꯗꯤ ꯐꯅꯌꯥꯝ ꯌꯥꯝꯃꯦꯗ ꯌꯣꯟꯈꯤꯕ ꯀꯔꯤꯕꯨ ꯍꯥꯏꯗꯣꯏ ꯑꯗꯨꯝ ꯏꯃꯨꯡꯒꯤ ꯆꯠꯅꯈꯤꯕꯅꯤꯅ ꯊꯑꯣꯏꯅꯗꯤ ꯄꯥꯔꯨꯗꯦ ꯑꯗꯨꯒ
ꯊꯕꯤꯒꯨꯝꯕꯗꯤ ꯑꯗꯨꯝ ꯊꯥꯔꯤ ꯅꯠꯇ꯭ꯔꯥ
ꯊꯥꯕꯩ ꯉꯔꯥꯡ ꯀꯦꯖꯤ ꯇꯔꯥꯅꯤꯊꯣꯏ ꯗꯤ ꯍꯦꯛꯑꯦ ꯃꯁꯤ ꯐꯩ ꯊꯕꯤꯒꯤ ꯃꯇꯝ ꯌꯥꯏ ꯃꯇꯝ ꯍꯧꯖꯤꯛꯇꯤ ꯄꯣꯠ ꯎꯝ ꯂꯣꯏ ꯌꯥꯏꯗ ꯍꯧꯖꯤꯛꯀꯤ ꯄꯣꯠꯀꯤ ꯃꯇꯝꯁ ꯂꯩꯇꯦ ꯀꯦꯗ ꯑꯗꯨꯝ ꯍꯣꯠꯅꯕꯩ ꯃꯈꯥ ꯂꯣꯏ ꯄꯣꯜꯂꯦ ꯑꯃ ꯊꯥꯕ ꯑꯃ ꯊꯥꯕ ꯂꯣꯏ ꯌꯥꯏꯗ
ꯍꯧ ꯑꯗꯨꯝ ꯀꯥꯟꯅꯕ꯭ꯔꯥ
ꯊꯕꯤꯗꯤ ꯍꯧꯖꯤꯛ ꯊꯕꯤꯗꯣ ꯑꯩꯈꯣꯏꯒꯤ ꯍꯥꯟꯅꯒꯤ ꯑꯩꯈꯣꯏ ꯏꯁꯥꯒꯤ ꯂꯣꯀꯦꯜ ꯊꯕꯤꯗꯨꯅ ꯑꯗꯨꯁꯨ ꯑꯗꯨꯝ ꯊꯥꯕ ꯌꯥꯔꯅꯤ ꯍꯟꯗꯛ ꯂꯣꯛꯄ ꯃꯔꯨꯗꯨꯅ ꯀꯥꯡ ꯐꯧꯗꯣꯛ ꯑꯃꯨꯛ ꯊꯥꯖꯤꯟꯕꯗꯨꯁꯨ ꯍꯧꯔꯦ ꯑꯗꯨꯒ ꯕ꯭ꯂꯣꯛꯀꯤ ꯑꯄꯤꯛꯄ ꯃꯆꯥꯗꯣ ꯊꯥꯕꯗꯨꯗꯤ ꯊꯥ ꯑꯃ ꯃꯄꯥꯟ ꯁꯥꯔ ꯄꯥꯟꯕꯅꯦ ꯃꯣꯏ
ꯑꯗꯨꯗꯤ ꯑꯩꯈꯣꯏꯁꯦ ꯋꯥꯔꯤꯅꯤ ꯊꯕꯤꯁꯦ ꯊꯥꯔꯤꯁꯦ ꯑꯩꯈꯣꯏ ꯏꯁꯥꯅ ꯍꯧꯖꯤꯛ ꯊꯥꯖꯔꯤꯕ ꯊꯕꯤꯁꯦ ꯑꯩꯈꯣꯏꯅ ꯑꯃꯨꯛ ꯃꯔꯨ ꯂꯧꯔꯒ ꯊꯥꯕꯗꯗꯤ ꯍꯧꯒꯗ꯭ꯔꯥ ꯀꯃꯥꯏꯅ ꯇꯧꯕ
ꯐꯧ ꯍꯧꯋꯦ ꯂꯣꯏꯅꯃꯛ ꯐꯦꯟꯅ ꯊꯥ ꯇꯥꯔꯦ ꯅꯣꯡ ꯃꯇꯝꯅꯤꯅ ꯑꯥ ꯐ ꯀꯅꯣ ꯂ ꯕ꯭ꯂꯣꯛꯀꯤꯩꯅꯣꯗꯨꯗꯤ ꯂꯧꯈꯠꯄ ꯑꯗꯨꯗꯤ ꯃꯔꯨ ꯂꯧꯕꯗꯣ ꯂꯧꯗꯦꯗ ꯅꯨꯡꯉꯥꯏꯇꯦ ꯃꯥꯗꯤ ꯍꯦꯛꯇ ꯀꯩꯅꯣ ꯇꯧꯔꯛꯑꯅꯤꯅ ꯑꯗꯨꯒ ꯑꯩꯈꯣꯏ
ꯇꯝ ꯅꯥꯏꯅ ꯊꯥꯗꯣꯏꯔꯥ ꯈꯪꯗꯕꯩꯅꯦꯕ ꯍꯥꯏꯗꯤ ꯑꯃꯨꯛ ꯊꯥꯒꯤꯈꯤꯕꯗꯨꯅ ꯂꯣꯏꯗꯣꯏꯔ ꯃꯥꯒꯤ ꯊꯥꯕꯒꯤ ꯊꯥꯒꯨꯝꯕ ꯑꯗꯒꯤ
ꯑ ꯑꯗꯣ ꯍꯥꯟꯅꯗꯤ ꯑꯩꯈꯣꯏꯁꯨ ꯑꯗꯨꯗꯣ ꯆꯨꯖꯥꯛꯁꯦ ꯃꯣꯔꯣꯛ ꯃꯇꯝꯒꯨꯝꯕ ꯍꯥꯏꯗꯤ ꯐꯔꯅ ꯑꯗꯨꯃꯥꯏꯅ ꯊꯥꯅꯔꯝꯕꯅꯦ ꯍꯧꯖꯤꯛꯀꯤ ꯄꯪꯊꯥꯗ ꯐꯥꯏ ꯑꯅꯧꯕꯁꯨ ꯑꯃꯨꯛ ꯐꯖꯅ ꯍꯧꯔꯛꯑꯦ ꯍꯥꯟꯅꯒꯤ ꯃꯔꯣꯟꯗꯨꯃꯗꯤ ꯂꯣꯏꯈ꯭ꯔꯦ
ꯑꯣ ꯃ
ꯄꯥꯝꯕꯤ ꯎꯝ ꯂꯩꯇꯦ ꯍꯧꯖꯤꯛ ꯑꯅꯧꯕ ꯊꯥꯕꯗꯨꯁꯨ ꯑꯃꯨꯛ ꯃꯌꯥꯝ ꯐꯖ ꯐꯔꯦ ꯄꯥꯟꯒꯗꯕꯁꯨ ꯌꯥꯎꯔꯦ ꯅꯧꯅ ꯍꯧꯍꯧ ꯂꯥꯎꯔꯦ ꯃꯤ ꯍꯋꯥꯏ ꯃꯨꯒꯁ ꯎꯝ ꯍꯋꯥꯏ ꯃꯨꯕꯤꯛꯀ ꯃꯈꯣꯡ ꯌꯥꯟꯕ ꯑꯗꯨꯝ ꯌꯥꯔꯦꯗꯣ ꯑꯩꯈꯣꯏꯒꯤ
ꯎꯝ ꯑꯗꯨꯗꯤ ꯄꯥꯜꯂꯛꯑꯅꯤ ꯈꯔ ꯂꯩꯔꯒ
ꯎꯝ ꯑꯗꯨꯅ ꯈꯔ ꯉꯟꯅ ꯑꯗꯨꯝ ꯄꯨꯊꯣꯛꯧꯕꯗꯨꯅ ꯈꯔ ꯄꯣꯠꯊꯣꯛꯇꯣ ꯑꯗꯨꯝ ꯂꯩꯕ
ꯇꯣꯔꯕꯣꯠꯀꯨꯝꯕꯒ ꯀꯩꯗꯤ ꯊꯥꯍꯧꯗ꯭ꯔꯦ ꯍꯟꯗꯛ
ꯀ ꯇꯣꯔꯕꯣꯠ ꯀꯨꯝꯕꯗꯤ ꯅꯣꯡ ꯃꯇꯝ ꯀꯔꯤ ꯀꯔꯥ ꯌꯧꯔꯛꯑꯗꯤ ꯈꯔ ꯃꯥꯗꯤ ꯁꯒꯥꯏ ꯐꯖꯅ ꯁꯥꯗ꯭ꯔꯗꯤ ꯄꯠꯄ ꯃꯈꯣꯡ ꯏꯁꯤꯡ ꯆꯪꯕ ꯈꯔ ꯄꯠꯄ ꯇꯧꯒꯜꯂꯦ ꯑꯗꯣ ꯈꯗꯤꯒꯨꯝꯕꯗꯤ ꯃꯥꯒꯤ ꯐꯩꯗꯣꯝꯗꯣ ꯂꯨ ꯍꯥꯏꯇꯥꯔꯦ ꯃꯆꯥ ꯃꯆꯥꯗ ꯁꯦꯝꯕꯅꯤꯅ ꯈꯔ ꯋꯥꯡꯇꯛ ꯋꯥꯡꯇꯛ ꯊꯝꯃꯒ ꯍꯥꯏꯗꯤ ꯏꯁꯤꯡ ꯊꯨꯡꯒꯠꯇꯅꯕ ꯃꯈꯣꯡꯗ ꯄꯠꯇꯅꯕ ꯑꯗꯨꯃꯥꯏꯅ ꯁꯦꯝꯕ
ꯎꯝ ꯁꯥ ꯃꯔꯣꯏ ꯌꯣꯟꯕꯁꯤꯗꯤ ꯀꯃꯥꯏꯅ ꯇꯧꯕ ꯁꯥ ꯃꯔꯣꯏꯒꯨꯝꯕꯁꯤ ꯀꯌꯥꯝ ꯀꯥꯟꯅꯒꯦ
ꯁꯥ ꯃꯔꯣꯏꯗꯤ ꯑꯁ ꯃꯥꯗꯤ ꯌꯥꯝ ꯀꯥꯟꯅꯕ ꯊꯕꯛꯅꯤ ꯃꯥꯒꯤꯗꯤ ꯑꯗꯨꯝ ꯗꯦꯂꯤꯚꯔꯤ
ꯑꯣ ꯂꯦꯞꯄ ꯂꯩꯇꯅ ꯑꯗꯨꯝ ꯀꯣ
ꯂꯩꯇꯦ ꯑꯗꯣ ꯍꯌꯦꯡ ꯏꯪꯊꯝ ꯃꯇꯝꯗ ꯈꯔ ꯄꯤꯛꯁꯜꯂꯛꯑꯦ ꯄꯤꯛꯁꯜꯂꯛꯄ ꯃꯇꯝꯗꯨꯗꯗꯤ ꯑꯃꯨꯛ ꯄꯣꯠꯇꯨ ꯄꯤꯛꯅ ꯄꯨꯜꯂꯛꯄ ꯃꯥꯗꯤ ꯃꯇꯝꯁꯦ ꯑꯗꯨꯝ ꯀꯨꯝꯕꯤ ꯀꯥꯂꯦꯟꯅꯥꯏꯗꯅ ꯃꯥꯒꯤꯗꯤ ꯃꯥꯒꯤ ꯂꯩꯔꯤꯕ ꯃꯃꯜꯁꯦꯂꯦꯕꯦꯜꯁꯤ ꯍꯣꯉꯛꯄ ꯐꯅ ꯍꯧꯖꯤꯛ ꯑꯐꯕ ꯁꯤꯗꯟ ꯃꯇꯝ ꯑꯣꯏꯔꯁꯨ ꯃꯥꯒꯤ ꯍꯣꯡꯂꯛꯄꯒꯤ ꯃꯇꯝꯗꯤ ꯂꯩꯇꯦ ꯍꯧꯖꯤꯛ ꯈꯣꯡꯕꯒꯤ ꯃꯇꯝ ꯃꯇꯨꯡ ꯏ ꯃꯇꯨꯡꯏꯟꯅ ꯈꯤꯇꯪ ꯑꯩꯈꯣꯏꯅ ꯍꯥꯏꯗꯤ ꯐꯔꯛꯄꯅꯤꯅ ꯃꯅꯥ ꯑꯨꯝꯗ ꯐꯔꯛꯄꯅꯤꯅ ꯃꯄꯨꯟ ꯈꯔ ꯑꯗꯨꯝ ꯆꯥꯎꯅ ꯎꯕ ꯋꯥꯅꯦꯕ ꯍꯌꯦꯡ ꯃꯇꯝꯗꯨꯗꯗꯤ ꯌꯥꯝ ꯄꯤꯛꯅ ꯑꯃꯨꯛ ꯑꯗꯨꯝ ꯌꯥꯝ ꯄꯤꯛꯅ ꯇꯥꯡꯉꯛꯄ ꯑꯩꯈꯣꯏꯒꯤ ꯃꯇꯨꯡ ꯏꯟꯅ ꯑꯃꯨꯛ ꯑꯗꯨꯃꯥꯏꯅ ꯄꯨꯟꯕ
ꯎꯝ ꯁꯥꯝꯔꯣꯏꯁꯦ ꯏꯃꯥ ꯐꯩꯗꯣꯡ ꯀꯌꯥꯃꯨꯛ ꯊꯥꯏꯅꯣ
ꯁꯥ ꯃꯥꯔꯣꯏꯁꯦ ꯃꯥꯁ ꯅꯥꯄꯤ ꯍꯧꯍꯟꯕ ꯌꯥꯗꯕꯅꯤꯅ ꯑꯩꯈꯣꯏꯒꯤ ꯐꯥꯝ ꯇꯧꯕ ꯅꯠꯇꯕꯅꯤꯅ ꯀꯔꯤ ꯀꯌꯥꯝ ꯍꯥꯏꯗꯣꯏꯅꯣ ꯑꯗꯨꯒ ꯑꯁꯥꯡꯕ ꯑꯅꯤ ꯍꯨꯟꯕꯗꯨꯅ ꯑꯗꯨꯝ ꯍꯦꯛꯄ ꯉꯝꯗꯦꯗ ꯑꯃ ꯃꯇꯦꯛ ꯍꯥꯏꯗꯤ ꯀꯩꯅꯣ ꯑꯃꯨꯛ ꯍꯦꯛꯏꯉꯩ ꯃꯇꯝꯗ ꯑꯃꯁꯨ ꯃꯔꯨ ꯃꯔꯨ ꯅꯥꯏꯟ ꯍꯦꯛꯏꯤ ꯃꯇꯝꯗ ꯁꯣꯝꯗꯒꯤ ꯑꯃꯨꯛ ꯆꯥꯎꯁꯤꯜꯂꯛꯄ ꯑꯗꯨꯝ ꯍꯦꯛꯄ ꯉꯝꯗꯦ ꯑꯩꯈꯣꯏꯅ ꯍꯦꯛꯄ ꯉꯝꯗꯕ ꯋꯥꯇ ꯉꯥꯏ ꯃꯥꯏꯗꯤ ꯄꯩꯁꯥꯗꯤ ꯑꯗꯨꯝ ꯋꯥꯠꯇꯦ ꯈꯔ ꯏꯃꯨꯡꯒꯤ ꯉꯥꯆꯦꯠ ꯊꯨꯝꯆꯦꯠꯇꯤ ꯎꯝ
ꯑꯗꯨꯗꯤ ꯀꯩꯅꯣꯗꯤ ꯑꯥ ꯃꯔꯨꯒꯨꯝꯕ ꯂꯣꯛꯄꯁꯦ ꯁꯤꯗꯤ ꯀꯃꯥꯏꯅ ꯇꯧꯅꯤ ꯀꯔꯝ ꯀꯥꯟꯗ ꯍꯥꯏꯗꯤ ꯃꯥꯒꯤ ꯃꯔꯨ ꯂꯣꯛꯄꯁꯤꯁꯨ
ꯃꯄꯥꯜ ꯑꯔꯤꯕ ꯑꯗꯨꯝ ꯂꯥꯛꯑꯦ ꯃꯄꯥꯥꯟ ꯑꯔꯤꯕ ꯂꯥꯛꯄꯗꯨꯗ ꯑꯩꯈꯣꯏꯗꯤ ꯑꯗꯨ ꯑꯩꯗꯤ ꯊꯥꯗꯠꯂꯦ ꯃꯄꯥꯟꯁꯤꯡꯗꯣ ꯇꯉꯥꯏꯐꯗꯕ ꯃꯇꯥꯏ ꯋꯥꯏꯗ ꯈꯔ ꯊꯝꯃꯒ ꯍꯥꯏꯗꯤ ꯃꯄꯥꯟꯗ ꯁꯥꯗꯣꯛꯈ꯭ꯔꯒꯗꯤ ꯃꯈꯥꯒꯤ ꯃꯎꯗꯣ ꯐꯖꯗꯦꯅ ꯍꯦꯛ ꯏꯟꯈꯠꯂꯛꯄꯒ ꯑꯗꯨꯝ ꯊꯥꯒꯠꯄꯥ ꯑꯩ ꯑꯥ ꯊꯥꯗꯠ ꯊꯥꯗꯠꯂꯒ ꯑꯗꯨꯝ ꯑꯗꯨ ꯌꯥꯝ ꯅꯧꯔꯤꯉꯩ ꯃꯇꯝ ꯃꯇꯝꯗꯗꯤ ꯃꯗꯨꯁꯨ ꯑꯗꯨꯝ ꯆꯥꯕ ꯂꯣꯏ ꯌꯥꯏꯗꯅ ꯇꯤꯪꯈꯡ ꯄꯥꯟꯗꯦꯗꯅ ꯂꯤꯁꯜꯂꯛꯀꯥꯟꯗ ꯃꯥꯏ ꯇꯤꯟꯈꯡ ꯄꯥꯟꯖꯕ ꯋꯥꯅꯤ ꯅꯧ ꯅꯧ ꯅꯧꯅ ꯆꯥꯎꯈꯠꯂꯛꯄ ꯀꯥꯟꯗꯗꯤ ꯃꯗꯨꯅ ꯍꯦꯟꯅ ꯑꯗꯨꯝ ꯍꯥꯎꯋꯦ ꯃꯔꯣꯏ ꯐꯗꯤꯒꯣꯝ ꯀꯔꯤ ꯀꯔꯥꯥ ꯑꯗꯒꯤ ꯃꯥꯒꯤ ꯃꯅꯝ ꯇꯣꯉꯥꯟꯕ ꯑꯃ ꯑꯗꯨꯝ ꯂꯩꯁꯦ ꯑꯗꯨꯅ ꯑꯗꯨꯝ ꯁꯤꯖꯤꯟꯅꯩ
ꯑꯣ
ꯁꯥ ꯃꯔꯣꯏꯁꯦ ꯈꯔ ꯇꯥꯡꯅ ꯎꯕꯒꯤ ꯇꯧꯕ ꯍꯥꯏꯅꯤꯗ ꯕꯣꯔꯥꯒ ꯆꯥꯕꯥ ꯍꯥꯥꯎꯒꯖꯥꯠꯅꯤꯗ ꯑꯁꯤ
ꯐꯗꯤꯒꯣꯝꯒꯨꯝꯕꯗꯤ ꯍꯨꯟꯗ꯭ꯔꯦ
ꯑꯁ ꯐꯗꯤꯒꯣꯝꯖꯤꯗꯤ ꯎꯖꯣꯏ ꯕꯨꯖꯣꯏ ꯅꯥꯏꯕꯥ ꯊꯕꯛ ꯅꯠꯇꯦꯗ ꯇꯥꯡꯉꯦꯅ ꯍꯨꯟꯖꯤꯜꯂꯨꯅꯦ ꯅꯣꯡꯅ ꯄꯠꯂꯒ ꯍꯧꯔꯣꯏ ꯍꯣ ꯑꯗꯒꯤ ꯑꯃꯨꯛ ꯍꯨꯟꯕ ꯌꯥꯏꯅ ꯑꯃꯨꯛ ꯍꯨꯜꯂꯨꯅꯤ ꯍꯣꯡꯕꯗꯅ ꯑꯃꯨꯛ ꯚꯥꯞꯃꯦꯟ ꯇꯥꯗꯦ ꯑꯗꯨꯅ ꯃꯇꯝ ꯃꯥꯡꯕ ꯃꯗꯨꯒꯤ ꯏꯁꯤꯡ ꯃꯥꯏꯁꯤꯡ ꯁꯦꯟꯅꯕꯗ ꯑꯗꯨꯅ ꯍꯦꯟꯅ ꯋꯥꯖꯈꯔꯦ ꯀꯨꯞꯄ ꯈꯣꯠꯄꯗꯨꯅ ꯑꯩꯩꯅ ꯍꯨꯟꯗꯦ ꯃꯃꯥꯡꯗ ꯍꯨꯜꯂꯨꯕꯗ ꯥꯚꯥꯔꯤꯃꯥ ꯃꯥꯡꯈ꯭ꯔꯦ ꯍꯣꯡꯃꯟꯗꯅ
ꯑꯗꯨꯗꯤ ꯍꯧꯖꯤꯛꯁꯦ ꯄꯣꯠ ꯊꯥꯕꯁꯤ ꯀꯔꯝꯕ ꯄꯣꯠꯅ ꯏꯁꯤꯠ ꯁꯤꯠꯀꯦ ꯀꯔꯝꯕꯅ ꯢꯀꯥꯟ ꯀꯥꯟꯅꯔꯤꯕ
ꯊꯕꯤꯗꯤ ꯌꯥꯝ ꯉꯁꯤ ꯍꯦꯛꯑꯁꯨ ꯅꯣꯡꯃ ꯀꯥꯜꯂꯒ ꯑꯗꯨꯝ ꯍꯦꯛꯄ ꯌꯥꯏ ꯃꯥꯒꯤꯗꯤ ꯌꯥꯝ ꯊꯨꯅ ꯊꯨꯅ ꯆꯥꯎꯋꯦ ꯊꯕꯤꯗꯤ ꯑꯈꯣꯏꯒꯤꯗꯤ ꯍꯤꯗꯥ ꯂꯥꯡꯊꯛꯁꯨ ꯑꯝꯇ ꯀꯥꯞꯄ ꯅꯠꯇꯦ
ꯊꯕꯤꯗꯤ ꯀꯦꯖꯤꯗ ꯀꯌꯥ ꯀꯌꯥ ꯑꯣꯜꯂꯤꯕ
ꯍꯧꯖꯤꯛꯇꯤ ꯊꯥꯔꯇꯤ ꯐꯥꯏꯚ ꯑꯗꯨꯃꯥꯏꯅ ꯑꯣꯜꯂꯦ ꯑꯗꯨꯒ ꯍꯥꯟꯅꯗꯤ ꯇ꯭ꯋꯦꯟꯇꯤ ꯑꯣꯜꯂꯝꯕꯁꯨ ꯌꯥꯎꯋꯤ ꯐꯣꯔꯇꯤ ꯑꯣꯜꯂꯛꯄꯁꯨ ꯌꯥꯎꯏꯤ ꯐꯤꯐꯇꯤ ꯑꯣꯜꯂꯛꯄꯁꯨ ꯌꯥꯎꯏ ꯃꯥꯦ
ꯎꯝ
ꯌꯨꯝꯗ ꯑꯗꯨꯝꯅ ꯂꯣꯟꯗꯤ ꯂꯥꯛꯄꯅꯤꯩꯅ ꯃꯣꯏꯅ ꯄꯣꯛꯂꯧꯗꯣ ꯂꯧꯏꯒꯦ ꯍꯜꯂꯝ ꯇꯥꯗꯗꯤ ꯑꯩꯈꯣꯏꯁꯨ ꯕꯖꯥꯔ ꯆꯠꯅ ꯌꯣꯜꯂꯨꯕ ꯅꯠꯇꯕꯅꯤꯅ ꯃꯣꯏꯅ ꯍꯥꯏ ꯍꯥꯏꯕꯗ ꯑꯗꯨꯝ ꯄꯤꯔꯦ
ꯎꯝ ꯂꯂꯣꯟꯕꯅ ꯌꯨꯝꯗ ꯑꯗꯨꯝ ꯂꯥꯛꯑ ꯂꯥꯛꯑ ꯂꯧꯔꯦ ꯑꯗꯨꯗꯤ ꯀꯣ
ꯎꯝ ꯎꯝ ꯂꯝꯕꯤ ꯂꯥꯛ ꯂꯥꯛꯑꯒ ꯂꯧ ꯍꯧꯖꯤꯛꯁꯨ ꯂꯥꯛꯑꯝꯃꯤꯅꯦ ꯍꯦꯛꯑꯣꯅ ꯑꯩꯅ ꯅꯣꯡ ꯇꯥꯏ ꯍꯥꯡꯉꯗꯤ ꯍꯦꯛꯀꯦꯅ ꯍꯥꯏꯒꯤꯝꯅꯦ
ꯀꯔꯤ ꯀꯔꯤ ꯑꯃꯨꯛ ꯊꯥꯗꯣꯏꯕ ꯃꯊꯪꯅ ꯑꯗꯨꯗꯤ ꯍꯧꯖꯤꯛ ꯊꯕꯤ ꯊꯥꯕ ꯂꯣꯏꯒ꯭ꯔꯝꯅꯤꯅ
ꯍꯥꯟꯅꯒꯤ ꯊꯕꯤꯗꯨꯒꯤ ꯃꯈꯥꯗ ꯊꯕꯤ ꯑꯗꯨꯝ ꯊꯥꯖꯤꯜꯂꯤ ꯃꯈꯣꯡꯋꯥꯏꯗꯣ ꯑꯗꯨꯗ ꯑꯗꯨꯝ ꯊꯥꯔ ꯊꯝꯃꯦ
ꯑꯥ
ꯊꯕꯤ ꯍꯥꯟꯅꯒꯤ ꯄꯥꯜꯂꯤꯗꯨꯒꯤ ꯃꯈꯣꯡꯗꯣ ꯐꯖꯅ ꯁꯦꯡꯗꯣꯛꯄꯤꯔꯦꯗꯅ
ꯑꯥ
ꯑꯗꯨꯒ ꯑꯗꯨ ꯂꯣꯏꯔꯀꯥꯟꯗ ꯑꯃꯨꯛ ꯃꯔꯣꯟ ꯑꯃ ꯃꯨꯛ ꯑꯗꯨꯝ ꯃꯊꯪ ꯃꯅꯥꯎ ꯅꯥꯏꯅ ꯑꯃꯗꯨ ꯂꯣꯏꯁꯤꯜꯂꯁꯨ ꯑꯃ ꯄꯥꯟꯅꯕꯅ ꯑꯃꯨꯛ ꯊꯥꯔ ꯁꯦꯝꯕ
ꯑꯥ....
ꯍꯣꯠꯄꯨ ꯍꯣꯠꯅꯔꯗꯤ ꯂꯣꯏꯅ ꯃꯍꯩ ꯆꯥꯏ ꯑꯗꯨ ꯇꯧꯕꯇꯗꯤ ꯋꯥꯢ ꯋꯥꯕꯕꯨꯗꯤ ꯋꯥꯗꯕ ꯊꯕꯛꯇꯤ ꯂꯩꯄꯣꯟꯇꯦ
ꯍꯣꯢ ꯀꯩꯗꯧꯔꯝꯃꯤꯅꯣ ꯏꯃꯥ ꯍꯧꯖꯤꯛ
ꯃꯣꯔꯣꯛ ꯑꯀꯪꯕ ꯃꯔꯛꯇ ꯑꯩꯈꯣꯏꯒꯤ ꯍꯥꯏꯗꯤ ꯌꯥꯝ ꯀꯟꯅ ꯀꯪꯗꯕꯒꯤ ꯀꯩꯅꯣꯗꯣ ꯑ ꯍꯥꯏꯇꯥꯔꯦ ꯉꯧꯔꯦ ꯉꯧꯔꯦ ꯇꯧꯕ ꯌꯥꯎꯕ ꯑ ꯑꯩꯈꯣꯏꯒꯤ ꯑꯁꯪꯕ ꯁꯪꯃꯨꯟꯅꯕꯒꯨꯝꯕꯅ ꯌꯥꯎꯈꯤꯕꯒꯤ ꯃꯆꯨ ꯈꯔ ꯐꯖꯗꯕꯗꯣ ꯈꯣꯟꯗꯣꯛ ꯈꯣꯟꯟꯖꯤꯟ ꯅꯥꯢꯔꯝꯕ ꯑꯀꯪꯕꯒꯤ ꯇꯣꯉꯥꯟ ꯇꯣꯉꯥꯟ ꯈꯟꯗꯣꯛꯄ
ꯃꯣꯔꯣꯛ ꯀꯪꯕꯗꯨꯖꯨ ꯂꯣꯛꯑꯒ ꯃꯣꯔꯣꯛ ꯃꯆꯨ ꯑꯗꯨꯃꯥꯏ ꯇꯛꯈꯥꯏꯔ ꯊꯝꯕꯗꯤ ꯑꯗꯨꯁꯨ ꯑꯗꯨꯝ ꯌꯥꯒꯗ꯭ꯔꯥ ꯀꯃꯥꯏ ꯇꯧꯅꯤ
ꯑꯥ ꯂꯣꯛꯑꯅꯤ ꯑꯗꯨꯒ ꯐꯖ ꯐꯖꯅꯤ ꯑꯗꯨꯒ ꯃꯣꯏꯅ ꯃꯆꯨ ꯐꯖꯔꯤꯗꯨꯅ ꯀꯩꯅꯣꯅꯤꯗ ꯌꯥꯝ ꯥꯄ ꯑꯗꯨꯝ ꯆꯞ ꯃꯥꯟꯅꯩꯌꯦ ꯃꯣꯏꯒꯤ ꯑꯩꯈꯣꯏꯒꯤꯗꯨꯒ ꯑꯗꯨꯒ ꯃꯣꯏꯗꯨꯅ ꯑꯃꯨꯛ ꯑꯁꯥꯕꯗꯣ ꯋꯥꯠꯂꯤꯗꯅ ꯑꯩꯈꯣꯏꯁꯤꯗꯤ ꯌꯥꯝ ꯁꯥꯗꯣꯔꯤꯕ ꯢꯁꯥꯅ ꯂꯧꯆꯔꯕꯅꯤꯅ
ꯁꯪꯉꯤꯉꯩꯗ ꯂꯣꯛꯄꯗꯣ ꯑꯗꯨꯒ ꯀꯪꯒꯜꯂ ꯊꯝꯕꯗꯣ ꯑꯗꯨꯒ ꯑꯗꯒꯤ ꯃꯁꯥꯅ ꯉꯥꯡꯖꯜꯂꯛꯑꯒ ꯂꯣꯛꯑꯒ ꯀꯪꯍꯜꯂꯒ ꯊꯝꯕꯗꯣ ꯑꯗꯨꯒ ꯃꯆꯨ
ꯃꯣꯔꯣꯛ ꯂꯣꯛꯄ ꯍꯥꯏꯗꯤ ꯃꯁꯥꯅ ꯉꯥꯡꯖꯔꯒ ꯂꯣꯛꯇꯣꯏꯅꯦ ꯁꯪꯉꯦ ꯑꯁꯪꯕꯗꯨꯗꯤ ꯐꯧꯗꯦꯌꯦ
ꯑꯣ.. ꯑꯉꯥꯡꯒꯩꯗꯤ ꯀꯥꯏ ꯀꯥꯏ ꯆꯠꯅꯒ꯭ꯔꯒꯦ
ꯑꯉꯥꯡ ꯑꯇꯩꯗꯤ ꯑꯗꯨꯝ ꯂꯩ ꯑꯗꯨꯒ ꯑꯉꯥꯡ ꯀꯩꯅꯣ ꯑꯥꯗ ꯑꯦꯝ ꯌꯨ ꯁꯤꯗ ꯆꯠꯈꯤ
ꯉꯁꯤ ꯀꯩꯅꯣꯝ ꯑꯦꯛꯖꯥꯝ ꯂꯩꯕ꯭ꯔꯣ
ꯍꯥ
ꯁꯩꯒꯤ ꯑꯦꯛꯖꯥꯝꯒ ꯂꯩꯕ꯭ꯔꯥꯕ
ꯑꯩꯗꯤ ꯑꯦꯛꯖꯥꯝ ꯀ꯭ꯂꯥꯁ ꯌꯥꯕ ꯆꯠꯄ ꯑꯣꯏꯔꯝꯒꯅꯤ
ꯑꯣ ꯃꯥꯅ ꯀꯔꯝ ꯀꯥꯟ ꯂꯣꯏꯗꯣꯏꯕ ꯁꯦꯃꯤꯁꯇꯔ
ꯍꯟꯗꯛꯀꯤ ꯍꯟꯗꯛꯀꯤ ꯊꯥ ꯃꯉꯥ ꯇꯔꯨꯛꯁꯤ ꯂꯩꯔꯗꯤ ꯂꯣꯏꯔꯅꯤꯅ ꯍꯥꯏꯕꯅꯤ
ꯎꯝ ꯑꯗꯨ ꯂꯣꯏꯔꯒꯗꯤ ꯄꯨꯨꯡꯂꯣꯏ ꯂꯣꯏꯔꯗꯣꯏꯔꯥ ꯃꯈꯥ ꯑꯃꯨꯛ ꯇꯝꯗꯒꯤꯗꯣꯏꯔꯥ
ꯑꯥ ꯃꯥꯁꯇꯔꯗꯤ ꯂꯣꯏꯔꯦ ꯀ꯭ꯂꯥꯁꯤꯀꯦꯟꯒꯤ ꯑꯣꯏꯕꯗ
ꯑꯗꯨ ꯂꯣꯏꯔꯒꯖꯨ ꯑꯃꯨꯛ ꯇꯝꯗꯅꯤꯡꯉꯥꯏ ꯂꯩꯔꯤꯕꯥꯕ
ꯑꯣ ꯌꯨꯝꯗ ꯃꯥꯗꯤ ꯃꯌꯥꯝ ꯑꯃ ꯑꯉꯥꯡ ꯃꯌꯥꯝ ꯑꯃꯁꯨ ꯇꯨꯏꯁꯟ ꯑꯗꯨꯝ ꯇꯧꯔꯤꯗꯅ ꯃꯥꯅ ꯑꯌꯨꯛꯇꯨꯅ ꯁ꯭ꯀꯨꯜ ꯄꯨꯔꯦ ꯍꯜꯂꯛꯑꯦ ꯑꯃꯨꯛ ꯃꯥꯒꯤ ꯀꯣꯂꯦꯖꯁꯨ ꯑꯦꯛꯖꯥꯝ ꯂꯩꯔꯦ ꯂꯩꯔꯦ ꯂꯩꯇ꯭ꯔꯦ ꯀ꯭ꯂꯥꯁ ꯌꯥꯎꯕ ꯑꯃ ꯆꯠꯂꯦ ꯍꯣꯔꯦꯟ ꯍꯜꯂꯛꯑꯅꯤ ꯄꯨꯡ ꯑꯃ ꯑꯅꯤꯗꯒꯤ ꯒꯤꯗꯤ ꯑꯃꯨꯛ ꯑꯉꯥꯡ ꯃꯌꯥꯝ ꯑꯃꯨꯛ ꯁꯤꯗ ꯃꯥꯅ ꯑꯃꯨꯛ ꯇꯝꯕꯤꯕ ꯇꯥꯛꯄꯤꯕ ꯑꯃꯨꯛ ꯇꯧꯕ ꯉꯥꯏꯍꯥꯛꯇ ꯁꯪꯗꯕꯅꯤꯗ ꯃꯥꯁꯦ
ꯑꯥ ꯂꯛꯑꯦ
ꯎꯝ ꯂꯩ ꯉꯔꯥꯡꯁꯨ ꯑꯅꯧꯕ ꯑꯉꯥꯡ ꯉꯍ ꯍꯟꯗꯛꯀꯤ ꯑꯅꯧꯕ ꯑꯅꯤ ꯑꯨ ꯂꯥꯞꯁꯤꯜꯂꯦ ꯍꯥꯥ
ꯑꯗꯨꯗꯤ ꯋꯥꯔꯝꯒꯅꯤꯕ ꯃꯥꯗꯤ ꯑꯌꯨꯛꯇꯁꯨ ꯑꯃꯨꯛ ꯆꯠꯂꯦ
ꯎꯝ ꯋꯥꯏꯅꯤ ꯉꯥꯏꯍꯥꯛꯇ ꯉꯥꯏꯍꯥꯛꯇ ꯄꯣꯊꯥꯕ ꯃꯥ ꯁꯪꯗ꯭ꯔꯤ ꯉꯟꯅ ꯄꯨꯡ ꯃꯉꯥ ꯇꯔꯨꯛꯇ ꯏꯔꯨꯖꯔꯒ ꯃꯥꯏꯕꯨ ꯕꯦꯛꯐꯥꯁ ꯈꯔ ꯆꯥꯐꯝ ꯊꯣꯛꯄ ꯆꯥꯔ ꯆꯠꯈꯤꯗꯨꯗꯒꯤ ꯆꯥꯛ ꯏꯁꯤꯡꯒꯕ ꯃꯊꯣꯡ ꯃꯔꯝꯒ ꯈꯪꯕꯁꯨ ꯅꯠꯇꯦ ꯃꯅꯥ ꯇꯧꯔꯤꯁꯦ ꯑꯥ ꯁꯦꯟꯒꯤ ꯁꯦꯟꯒꯤ ꯚꯦꯂꯨꯁꯦ ꯃꯉꯣꯟꯗꯗꯤ ꯌꯥꯝꯅ ꯃꯥ ꯃꯇꯝ ꯆꯥꯅ ꯂꯤꯛꯅ ꯁꯤꯖꯤꯟꯅꯩ
ꯎꯝ ꯏꯃꯥꯍ‌ꫭꯏ ꯀꯩ ꯏꯪꯖꯥꯡ ꯆꯥꯔꯕ ꯀꯩ ꯍꯤꯡꯖꯥꯡ ꯆꯥꯔꯒꯦ
ꯎꯠꯇꯤ ꯊꫭꯡꯉꯦ
ꯑꯣ ꯑꯣ ꯑꯗꯨꯗꯤ ꯊꯝꯃꯒꯦ ꯏꯃꯥ ꯄꯣꯊꯥꯗꯔꯣꯀꯣ ꯎꯝ ꯍꫭ‌ꯏ ꯍꫭꯏ